ꯀꯩꯗꯣꯏꯕ ꯃꯥꯏꯈꯣꯡ ꯏꯟꯖꯔꯤꯗ ꯏꯟꯖꯔꯤ ꯇꯧꯔꯛꯀꯦ ꯇꯧꯈ꯭ꯔꯦꯕ꯫
ꯅꯍꯥꯟꯒꯤ ꯀꯅꯥꯒꯔ ꯗꯁꯇꯟ ꯄꯧꯔꯛꯑꯦꯕꯨ ꯈꯥꯟꯅꯕ ꯀꯥꯟꯗ ꯃꯥꯏꯈꯣꯡ ꯏꯟꯖꯨꯔꯤ ꯑꯦꯡꯀꯜ ꯏꯟꯖꯨꯔꯤ ꯂꯥꯛꯄꯅꯦꯕꯀꯣ
ꯎꯝ
ꯑꯗꯨꯒꯤ ꯏꯟꯖꯔꯤꯗꯨ ꯆꯞ ꯆꯥꯅ ꯍꯟꯗꯛꯁꯨ ꯂꯥꯛꯄ ꯑꯐꯇꯔ ꯐꯥꯏꯚ ꯏꯔꯁ ꯃꯥꯗꯣ
ꯎꯝ
ꯗꯣ ꯅꯍꯥꯟ ꯐꯨꯅꯥꯎꯗꯨ ꯋꯥꯟ ꯃꯤꯠ ꯇ꯭ꯋꯦꯟꯇꯤ ꯁꯤꯛꯁ ꯁꯦꯀꯦꯟꯁ ꯃꯥꯒꯤ ꯈꯣꯡ ꯏꯖꯨꯔꯤꯗꯨ ꯂꯥꯛꯈ꯭ꯔꯒ ꯂꯣꯏꯈ꯭ꯔꯅ ꯃꯦꯛꯁꯦꯜ ꯑꯣꯏꯅ ꯉꯝꯈ꯭ꯔꯦ꯫
ꯎꯝ
ꯇ꯭ꯋꯦꯟꯇꯤ ꯃꯤꯂꯌꯟ ꯃꯇꯥ ꯑꯗꯨꯔ ꯃꯒ꯭ꯔꯒꯔꯣ ꯋꯥꯟ ꯃꯤꯅꯤꯠ ꯅꯠꯇ ꯏꯁꯀ꯭ꯔꯤꯞꯇꯦꯠꯗꯤ ꯏꯁꯀ꯭ꯔꯤꯇꯦꯠ ꯂꯣꯏꯔ ꯃꯥꯜꯂꯦꯅ ꯈꯟꯕꯅꯦꯕ ꯄꯩꯁꯥꯒꯤꯗꯃꯛꯇ ꯑꯗꯨꯝ ꯇꯧꯋꯦꯅ꯫
ꯎꯝ ꯏꯁꯩ ꯈꯛꯇꯅꯤꯅ ꯅꯪꯇꯦ꯫
ꯑꯗꯨꯒ ꯐꯨꯠꯕꯣꯜ ꯃꯁꯅꯁꯨ ꯅꯍꯥꯟꯒꯨꯝꯥꯏ ꯃꯥꯟꯗ꯭ꯔꯦ ꯅꯍꯥꯟꯒꯨꯕ ꯗꯤ ꯀꯝꯄꯇꯦꯇꯤꯞ ꯑꯣꯏꯔꯒꯣ ꯐꯥꯏꯅꯦꯜ ꯐꯥꯏꯅꯦꯜ ꯀꯔꯤ ꯀ꯭ꯋꯥꯇꯔ ꯐꯥꯏꯅꯦꯜ ꯑꯣꯏꯔꯒ ꯀꯔꯤ ꯑꯣꯏꯔ ꯑꯦꯅꯤ ꯃꯗ ꯂꯥꯛꯄ ꯀꯥꯟꯗ ꯐꯖꯅ ꯁꯥꯟꯅꯔꯒ ꯃꯃ ꯃꯥ ꯇꯧꯍꯧꯖꯤꯛ ꯀꯥꯟꯗꯤꯒꯗꯥꯏꯗꯤ ꯑꯗꯨ ꯃꯈꯜꯁꯨ ꯅ ꯀꯅꯥꯁꯨꯗ ꯇꯤꯝ ꯐꯥ ꯐꯕ ꯑꯃ ꯑꯃ ꯆꯤꯊꯤ ꯊꯤꯔꯒ ꯅꯕꯣꯠ ꯆꯥꯔꯒ ꯑꯗꯨꯝ ꯂꯩ꯫ ꯌꯥꯝ ꯑꯦꯛꯁꯄꯦꯛ ꯇꯧꯗꯕ ꯃꯤꯅ ꯑꯗꯨꯝ ꯅꯣꯠ ꯆꯥꯔꯒ ꯁꯤꯕꯗꯨ
ꯑꯣ
ꯂꯥꯛꯁꯨ ꯂꯥꯛꯇꯕꯅ ꯐꯔꯕꯅꯤꯗ ꯀꯣꯏꯅꯔꯝ ꯃꯦꯒ꯭ꯔꯣꯔꯦꯗꯣ ꯍꯧꯖꯤꯗꯤ
ꯗꯦꯁꯤ ꯀꯦ ꯃꯥꯥꯏꯦ ꯁꯔꯅꯅꯦ ꯀꯨ
ꯃꯒ ꯏꯟꯇꯔꯅꯦꯠꯇꯗꯤ ꯃꯥꯗꯨ ꯑꯃꯨꯛꯀ ꯍꯜꯂꯛꯈꯤꯅꯦꯅꯃ ꯑꯃꯨ ꯍꯥꯏꯔꯂꯦ ꯑꯍꯟꯁꯨ ꯑꯣꯏꯈ꯭ꯔꯦ ꯃꯗꯨ ꯇꯣꯛꯈ꯭ꯔꯕꯅ ꯚꯥꯏꯗ
ꯐ ꯐꯅ ꯂꯩ
ꯕꯤꯖꯤꯅꯦꯁ ꯑꯗꯨꯝꯐꯥꯎ ꯍꯪꯈ꯭ꯔꯦ ꯐꯤꯂꯝ ꯏꯟꯗꯁꯇ꯭ꯔꯤꯁꯨ ꯆꯪꯈ꯭ꯔꯦ
ꯑꯗꯨꯝ ꯄꯩꯁꯥ ꯐꯪꯉꯛꯀꯗꯧꯒ ꯌꯥꯔꯅꯤ ꯚ ꯑꯗꯨ ꯃꯣꯏ ꯁꯤꯗꯤꯐꯥꯎ ꯍꯦꯟꯅ ꯂꯩꯕ ꯌꯥꯈ꯭ꯔꯔ ꯄꯩꯁꯥ ꯐꯪꯗꯕ ꯑꯗꯨꯒ ꯈꯔ ꯀꯩꯇꯩ ꯀꯂꯃꯤ ꯌꯥꯔ ꯑꯣꯏꯅ ꯀꯇꯩ ꯀ ꯄꯨ ꯁꯦꯕꯨ
ꯐ꯭ꯌꯨꯆꯔꯒꯤꯗꯃ ꯇꯧꯔꯦꯅ ꯃꯣꯏ ꯑꯉꯥꯡꯈꯣꯏ ꯂꯥꯛꯀꯅꯤꯅ
ꯅꯕꯥꯏ ꯍ ꯃꯤꯑꯣꯏ ꯄꯤ ꯊꯥꯁꯤ ꯂꯣꯏ ꯂꯣꯏꯕꯅꯥꯏꯗꯕꯅꯤꯗ ꯍꯪ ꯍꯟꯅꯅꯦ ꯑꯗꯨꯝ ꯄꯝꯃꯜ ꯆꯨꯝꯃꯤꯟꯗꯦ ꯄꯁꯥꯏ ꯄꯥꯏꯈ꯭ꯔꯦ ꯏꯅꯥ ꯈꯨꯟꯈ꯭ꯔꯦ ꯍꯥꯏꯕꯒꯦ ꯑꯗꯨꯒꯤ ꯃꯊꯪ ꯑꯃꯨꯛ ꯃꯤꯒꯦ ꯀꯝꯄꯤꯠ ꯇꯧꯅꯤꯡꯉꯦ ꯑꯗꯨ ꯑꯩꯗꯤ ꯃꯥꯅ ꯂꯩꯩ ꯌꯥ ꯀꯣꯏ ꯀꯝꯤ ꯅꯦꯛꯁ ꯍꯣꯗꯕ ꯑꯗꯨ ꯃꯨꯒ ꯑ ꯑꯩꯗꯨꯣ ꯃꯣꯏ ꯀꯝꯄꯤꯇꯤꯠ ꯇꯧꯔꯦꯗ ꯑꯩꯈꯣꯏꯗꯤ ꯅꯣꯔꯃꯦꯜ ꯂꯥꯏꯐꯁꯦ ꯇꯧꯗꯕ ꯉꯝꯒ꯭ꯔꯅꯤ ꯌꯥꯔꯣꯏꯅ ꯑꯩꯈꯣꯏꯗꯃꯗꯤ
ꯑꯗꯨꯣꯏ ꯏꯟꯀꯝꯗꯨ ꯃꯁꯥꯏꯒꯤ ꯏꯟꯀꯝ ꯍꯤꯡꯕ ꯉꯝꯈ꯭ꯔꯦꯕ ꯏꯟꯀꯝ ꯂꯥꯛꯈ꯭ꯔꯦꯗꯤ ꯑꯗꯨꯝ ꯌꯥꯔꯦꯗ ꯁꯇ꯭ꯔꯒꯜ ꯇꯧꯅꯤꯡꯉꯥꯏ ꯃꯇꯝꯗꯨ ꯗꯃꯗ ꯂꯩꯔꯔꯣꯏꯅ ꯂꯩꯔꯗꯤ ꯉꯁꯥꯏ ꯕꯤꯖꯤꯅꯦꯁ ꯑꯃ ꯑꯅꯤ ꯉꯁꯥꯏ ꯍꯥꯡꯈꯩꯗꯤ ꯇꯞꯁ꯭ꯔꯤꯅꯤꯅ
ꯎꯝ
ꯑꯗꯣ ꯑꯩꯈꯣꯏꯁꯨꯦ ꯑꯗꯨꯝ ꯍꯧꯔꯛꯈꯤꯅꯤ ꯑꯗꯣ ꯕꯤꯖꯤꯅꯦꯁ ꯑꯃ ꯑꯃ ꯍꯧꯔꯗꯤ ꯑꯃꯨꯛꯀ ꯍꯦꯟꯅ ꯍꯥꯎꯅꯤꯡꯕ ꯍꯕ ꯀꯅꯤꯗ
ꯎꯝ ꯄꯁꯔꯤꯅꯤꯗ ꯑꯗꯨꯗ
ꯄꯁꯗꯔ ꯆꯁꯨ ꯐꯕ ꯍꯥꯎꯗ
ꯃꯅꯤ ꯌꯥꯆ
ꯂꯣꯏꯔꯦ ꯐꯤꯐꯇꯤꯟ ꯉꯇ ꯂꯣꯏꯁꯦ
ꯅꯪꯒꯤꯔꯣ
ꯑꯣ
ꯃꯤ ꯀꯌꯥ ꯂꯩꯈꯤꯕ꯭ꯔꯥ ꯅꯣꯏ ꯑꯣꯡꯃꯗꯧꯔꯝꯒꯅꯤ ꯑꯗꯨꯒ
ꯍꯝ
ꯄꯤꯁꯨꯒꯦ ꯄꯤꯁꯎ ꯇꯜ ꯂꯦ ꯅꯪꯅ ꯁꯤꯝꯈ ꯑꯣ꯭꯭ꯂꯂꯤꯟꯗꯔ ꯂꯩꯕ ꯅꯪꯗꯤꯦ
ꯎꯝ ꯌꯥꯝ ꯌꯥꯝ ꯃꯣꯠꯄꯗꯤ ꯂꯩꯇꯦꯗ ꯄꯤꯁ ꯃꯔꯤ ꯃꯔꯤ ꯑꯃꯉꯇ ꯁꯨꯅꯤꯡꯉꯥꯏꯗꯤ ꯂꯩꯔꯥ
ꯁ ꯍꯅ ꯃꯥꯅꯤꯅꯇꯅꯤ ꯁ ꯇꯜꯥ ꯍꯅꯤ ꯑꯗꯩ ꯌꯥꯧꯔꯛꯒ ꯁꯨꯈ꯭ꯔꯦꯁꯦ ꯈꯜꯍꯜꯂꯦ
ꯑꯗꯨꯗ ꯁꯨ ꯅ ꯀꯪꯒꯦ ꯇꯧꯁꯨ ꯅꯠꯇ ꯍꯧ ꯁꯨꯁꯨ
ꯍꯣꯏ ꯍꯧ ꯁꯤ ꯐꯪꯒꯗꯕ ꯑꯩꯈꯣꯏꯒꯤ ꯐ꯭ꯂꯦꯠꯇꯨ ꯋꯥꯁꯤꯡ ꯃꯦꯆꯤꯟ ꯂꯩꯔꯅꯤ ꯅꯨꯡꯉꯥꯏꯅꯤꯗ ꯁꯤꯗꯤ ꯋꯥꯁꯤꯡ ꯃꯆꯤꯟ ꯂꯩꯇꯕꯩ ꯇꯜꯂꯣꯏꯅꯤ ꯁꯤꯗ ꯃꯦꯠꯨ ꯃꯦꯠꯠꯇꯨꯗꯨꯕꯨ ꯑꯩꯈꯣꯏꯅ ꯑꯩꯈꯣꯏ ꯐꯤ ꯃꯨꯁꯨꯕꯗꯨ ꯊꯥꯃꯗ ꯂꯄꯥ ꯆꯝꯃꯉꯥ ꯄꯤꯗꯧꯅ ꯍꯥꯏꯕ ꯋꯥꯔꯦꯟꯗꯨ
ꯅꯈꯣꯏꯅ ꯄꯤꯒꯗꯕ
ꯑꯩꯈꯣꯏ ꯅ ꯍꯣꯏ ꯑꯩꯈꯣꯏ ꯃꯁꯥ ꯃꯁꯥꯅꯤ ꯑꯗꯨꯗꯤ ꯑꯗꯨꯗꯤ ꯃꯣꯏꯅ ꯑꯗꯨꯝ ꯃꯣꯏ ꯇꯣꯂꯣꯞꯇꯣ ꯂꯣꯏꯅ ꯆꯥꯡ ꯋꯥꯅ ꯈꯟꯕꯅꯦ ꯑꯗꯨꯏꯗꯨꯕꯨ ꯑꯩꯈꯣꯏꯅ ꯄꯤꯒꯗꯧꯅꯦ ꯍꯥꯏ ꯋꯥꯅꯦꯗ ꯈꯪꯗꯦꯕꯗꯤ ꯑꯗꯨ ꯌꯥꯏꯗꯦ ꯅꯨꯃꯤꯠ ꯃꯉꯥꯗ ꯁꯣꯝꯗꯤ ꯀ꯭ꯔꯤꯦꯅꯦ ꯃꯥꯏꯗꯤ ꯀ꯭ꯁꯅ ꯇꯤꯟꯗꯨꯗꯤꯒ ꯅꯍꯥꯟ ꯑꯩꯒꯤ ꯖꯤꯟ ꯄꯦꯟ ꯍꯦꯕꯤ ꯇꯧꯕꯗꯣ ꯑꯗꯨ ꯑꯗꯨ ꯅꯠꯇꯅꯦ ꯃꯃꯁꯨ ꯑꯃꯗ ꯇꯧꯕ ꯀꯔꯤ ꯁꯣꯟꯗꯦꯕꯅꯤꯗ ꯇꯥꯏ ꯑꯣ ꯁꯥꯏꯁꯅ ꯎꯗꯕꯤꯗ‌ ꯐꯛꯀꯦꯔꯣ
ꯇꯦꯔꯦꯁꯀꯨꯝꯕ ꯑꯦꯛꯆꯦꯁ ꯂꯩꯔꯗꯤ ꯐꯤꯔꯣꯟ ꯐꯧꯔꯗꯤ ꯍꯧꯖꯤꯛ ꯋꯥꯟ ꯇꯨ ꯑꯋꯥꯔꯁꯇꯗꯤ ꯑꯗꯨꯝ ꯀꯪꯈ꯭ꯔꯅꯤꯗ
ꯑꯣ ꯅꯣꯏ ꯑꯗꯨ ꯇꯦꯔꯦꯁ ꯂꯩꯇꯦꯀꯣ ꯕꯥꯏꯒꯨ ꯑꯣ ꯂꯩ ꯂꯩꯑꯦꯗꯥꯏ
ꯈꯪꯗꯦ ꯑꯦꯛꯆꯦꯁ ꯂꯩꯕ ꯂꯩꯇ꯭ꯔ ꯁꯤ ꯈꯨꯟꯒꯤ ꯕꯥꯜꯀꯣꯅꯤꯗ ꯑꯗꯨꯝ ꯐꯧꯋꯦꯕ
ꯑꯩꯈꯣꯏ ꯇꯔꯦꯠ ꯑꯈꯣꯏꯒꯤ ꯇꯦꯔꯦꯁ ꯂꯩꯔꯦ ꯑꯗꯨ ꯑꯃꯨꯛꯁꯨ ꯀꯥꯗ꯭ꯔꯤ ꯑꯩ ꯁꯤ ꯅꯨꯄꯥ ꯃꯥꯁꯤꯅꯦ ꯄꯩꯁꯥ ꯐꯪꯉꯁꯨ ꯕꯦꯡꯅ ꯊꯥꯔꯅꯤ ꯀꯤꯁ ꯇꯥꯔꯅꯤ ꯃꯩ ꯃꯨꯠꯈ꯭ꯔꯦ ꯈꯣꯏꯗꯗꯤ ꯑꯃꯨꯛ ꯃꯩ ꯂꯥꯛꯄ꯭ꯔꯥ ꯅꯣꯏꯗꯤ
ꯂꯥꯛꯑꯦ
ꯃꯨꯠꯈ꯭ꯔꯦ ꯁꯥꯕꯔꯦ ꯑꯦꯁꯤꯁꯨ ꯂꯩꯇ꯭ꯔꯦ ꯑꯃꯨꯛ
ꯑꯩ ꯑꯩꯒꯤꯗ ꯑꯦꯁꯤ ꯂꯩꯕ꯭ꯔꯕꯣ
ꯑꯈꯣꯏ ꯑꯅꯧꯕꯗꯨꯔꯣ
ꯍꯣꯏ
ꯐꯠ ꯂꯩꯇ꯭ꯔꯗꯤ ꯕꯦꯔꯣꯅꯤ ꯂꯩꯇ꯭ꯔꯗꯤ ꯀꯃꯥꯏ ꯂꯩꯒꯅꯤ ꯑꯩꯈꯣꯏ
ꯃꯆꯥ ꯃꯆꯥꯏꯔꯨꯝꯗ ꯑꯦꯁꯤ ꯂꯩꯔꯗꯤ ꯆꯞ ꯆꯥꯅꯤ
ꯍꯣꯏ ꯔꯨꯝꯗꯤ ꯑꯩꯈꯣꯏ ꯁꯤꯌ꯭ꯔ ꯇꯧꯒꯗꯧ ꯃꯥꯜꯂꯦꯅꯦ ꯑꯩꯈꯣꯏ ꯈꯟ ꯑꯩꯅ ꯈꯟꯕꯗꯤ ꯃꯤ ꯃꯈꯩꯗꯤ ꯑꯃ ꯃꯗꯤ ꯄꯤꯕꯝ ꯂꯩꯗꯧ ꯂꯩꯒꯗꯧꯗꯤ ꯃꯥꯟꯗꯦ
ꯍꯣꯏ ꯔꯨꯝ ꯑꯃꯗ ꯃꯤ ꯑꯅꯤ ꯀꯣ
ꯎꯝ
ꯑꯗꯨꯗꯤ ꯏꯕꯥꯅꯤꯛ ꯂꯩꯕ ꯅꯪꯒꯤ ꯀꯖꯤꯟꯗꯨꯒ ꯑꯃꯗꯨ ꯂꯩꯃꯤꯟꯅꯍꯟꯅꯤꯡꯕ
ꯎꯝ ꯍꯨꯝ
ꯃꯥꯖꯤ ꯌꯔꯣꯏꯗꯣꯏꯄꯣꯠꯇꯤ ꯀꯩꯅꯣ ꯁꯤꯅꯤ ꯃꯥꯁꯦ ꯀꯔꯤ ꯍꯥꯏꯗꯤ ꯃꯥꯗꯤ ꯃꯁꯥꯅꯥ ꯈꯤꯇꯪ ꯂꯩꯃꯤꯟꯅꯕ ꯃꯣꯏꯅ ꯍꯦꯛꯇꯥ ꯀꯣ ꯀꯔꯤꯁꯨ ꯋꯥꯔꯤ ꯁꯥꯗꯕꯅꯦ ꯃꯉꯣꯟꯗꯥ ꯑꯗꯨꯅꯤ ꯃꯣꯏꯅ ꯀꯔꯤ ꯍꯥꯏꯊꯤ ꯂꯩꯕꯗꯣ ꯃꯣꯏꯅ
ꯑꯗꯨꯗꯤ ꯑꯩꯈꯣꯏ ꯃꯤ ꯑꯍꯨꯝ ꯄꯨꯂꯞ ꯂꯩꯃꯤꯟꯅ ꯇꯥꯔꯦꯅꯦ
ꯊꯠꯁ ꯑꯗꯨꯃꯥꯏꯗꯤ ꯌꯥꯔꯦꯅꯦ ꯃꯣꯏꯁꯨ ꯇꯣꯡꯉꯥꯟ ꯇꯣꯡꯉꯥꯟ ꯂꯩ ꯍꯥꯏꯅꯦ ꯀꯝꯄꯜꯁꯔꯤ
ꯑ ꯐꯤꯔꯣꯟ ꯐꯤꯔꯣꯟꯅꯨꯡꯃꯗꯤ ꯔꯨꯝꯗ ꯊꯝꯈ꯭ꯔꯅꯤ ꯑꯗꯨꯕꯨ ꯇꯨꯝꯅꯤꯡꯉꯩꯗꯤ ꯑꯩꯈꯣꯏ ꯀꯝꯐꯣꯔꯇꯦꯕꯜ ꯑꯣꯏꯗ꯭ꯔꯗꯤ ꯃꯥ ꯃꯁꯥꯅꯥ ꯀꯗꯥꯏ ꯇꯨꯝꯃꯤ ꯃꯥ ꯂꯥꯛꯔ ꯂꯥꯛꯔ ꯇꯨꯝꯕꯥ ꯌꯥꯅꯤ ꯑꯣꯏꯔꯣꯡ ꯅꯪ ꯉꯥꯎꯕ꯭ꯔꯥꯅꯦ ꯃꯣꯏꯒꯤ ꯋꯥꯠ ꯇꯥꯔ ꯂꯩꯔꯅꯤ ꯑꯗꯨꯃ ꯇꯨꯝꯅꯤꯡꯉꯥꯏꯒꯤꯗꯣ
ꯑꯗ ꯁꯤꯗꯤ ꯇꯨꯊꯣꯛ ꯁꯨꯡꯀꯥꯟꯗ ꯍꯥꯏꯕ ꯋꯥꯅꯤꯗ
ꯍꯣꯏ ꯊꯕꯛ ꯁꯨꯕꯒꯅꯦ ꯇꯣꯡꯉꯥꯟ ꯇꯣꯡꯉꯥꯟꯅ ꯀꯝꯄꯜꯁꯔꯤ ꯂꯩ
ꯎꯝ ꯗ꯭ꯔꯦꯁꯁꯦ ꯍꯧꯖꯤꯛ ꯍꯧꯖꯤꯛꯇꯤ ꯃꯣꯏ ꯁꯤ ꯅꯨꯄꯥ ꯃꯔꯤ ꯂꯤꯚꯤꯡ ꯔꯨꯝ ꯄꯨꯡꯃꯥ ꯂꯩꯕꯅꯦ ꯃꯗꯤ ꯈꯨꯁꯤꯅꯤꯌꯥ ꯑꯗꯨꯝ ꯂꯤꯕꯤꯡ ꯔꯨꯝ ꯑꯃ ꯇꯨꯝꯕ ꯑꯗꯨꯒ ꯑꯥꯁꯤꯅꯤ ꯑꯩꯈꯣꯏ ꯔꯨꯝꯗ ꯆꯥꯡ ꯆꯥꯡꯃꯒ ꯇꯨꯝꯕ ꯑꯗꯨꯃꯥꯏ ꯇꯧꯕꯅꯦ ꯁꯨꯝ ꯕꯕꯥꯟꯗꯩ
ꯄꯥꯗꯕꯤ ꯕꯗꯅꯤ ꯗꯅꯥꯁꯥ ꯇꯧꯔꯦꯔꯒ ꯌꯗꯦꯀꯣ
ꯉꯁꯤ ꯊꯛꯁꯤꯔ ꯊꯛꯑꯔꯣꯏꯖꯤ ꯍꯥꯏꯕ ꯑꯗꯨ
ꯐꯪꯗꯦꯗ
ꯊꯔꯁꯨ ꯍꯥꯠꯅꯊꯣꯛꯏꯗ ꯁꯣꯛꯄ ꯑꯣꯏꯅ ꯇꯧꯖꯤꯔꯣ
ꯑꯥꯏꯅꯀ ꯈꯇꯧꯕꯗꯨꯅ ꯐꯔꯦꯅꯦ
ꯍꯥ ꯍꯣꯏ ꯑꯗꯨꯗꯥꯏꯝꯅꯤꯟꯗꯨ
ꯌꯝꯗꯕꯤ ꯑꯅꯤ ꯑꯅꯤ
ꯑꯁ ꯅꯪ ꯁꯤ ꯂꯣꯏꯈ꯭ꯔꯀꯥꯟꯗ ꯃꯥꯕꯨ ꯍꯪꯉꯣꯅꯦ ꯄꯨꯡ ꯀꯌꯥ ꯋꯥꯏꯗ ꯊꯣꯛꯀꯦꯔꯥ ꯍꯥꯏꯅ
ꯍꯥꯏꯕꯥꯗꯤ
ꯄꯨꯡ ꯀꯌꯥ ꯋꯥꯏꯗꯥ ꯊꯣꯛꯀꯦꯔꯥꯅꯥ ꯑꯗꯨꯝ ꯍꯪꯉꯣꯕꯥ
ꯄꯨꯡ ꯑꯃꯗ ꯍꯥꯏꯕꯅꯦ ꯑꯗꯨ ꯈꯪꯗꯦꯅꯦ ꯃꯣꯏꯗꯨꯗ ꯄꯣꯠ ꯆꯩ ꯑꯃ ꯀꯩꯀꯩ ꯁꯦꯝꯃꯔꯣꯏꯗ꯭ꯔꯥ ꯂꯩꯔꯗꯤ ꯆꯥꯛꯆꯥꯔ ꯆꯠꯂꯣ ꯍꯥꯏꯕꯅꯦꯕꯥꯀꯣ ꯆꯤꯛꯀꯟ ꯊꯣꯡꯕꯤꯒꯦ ꯍꯥꯌꯕꯅꯤ ꯁꯤꯗ ꯗꯤꯄꯥꯔꯆꯔꯒꯤꯗꯃꯛ ꯆꯤꯀꯟ ꯊꯣꯡꯕꯤꯒꯦ ꯍꯥꯌꯕꯅꯤ ꯑꯣꯏ ꯕꯥꯏ ꯍꯧꯖꯤꯛꯀꯤꯗꯣ ꯅꯪꯅ ꯀꯣꯜ ꯇꯧꯔꯛꯄꯔꯣ ꯑꯩꯅꯥ ꯇꯧꯔꯛꯄꯔꯣ ꯕꯥꯢ
ꯅꯡꯅ
ꯑꯗꯨꯗꯤ ꯑꯈꯣꯏ ꯑꯅꯤꯃꯛ ꯑꯅꯤ ꯑꯅꯤ ꯇꯧꯅꯁꯦꯀꯣ
ꯎꯝ ꯑꯣꯏꯕ ꯌꯥꯏ ꯍꯣꯌ
ꯌꯔꯦ ꯑꯗꯨꯗꯤ ꯍꯣꯔꯦꯟ ꯑꯃꯨꯛ ꯇꯧꯔ꯭ꯁꯤꯀꯣ
ꯑꯩ ꯀꯩꯅꯣ ꯇꯧ ꯄꯣꯠ ꯆꯩ ꯀꯔꯤ ꯀꯩꯅꯣ ꯇꯧꯗ꯭ꯔꯤꯕ
ꯄꯣꯠꯁꯨ ꯌꯥꯝꯗꯦ ꯅꯪ ꯀꯩ ꯇꯧꯒꯦ ꯍꯥꯏꯕꯥꯅꯣ
ꯃꯥꯗꯤ ꯃꯥꯁꯥꯅ ꯇꯧꯋꯦꯏꯌꯦ ꯃꯁꯥꯒꯤ ꯑꯣꯏꯒꯗ ꯑꯗꯨꯕꯨ ꯀꯔꯤꯔꯣ
ꯇꯧꯔꯅꯤ ꯚꯥꯏ ꯍꯥꯏꯕꯤꯗꯕ ꯇꯥꯗꯕ ꯃꯤꯗꯨꯅꯤꯅꯦ ꯅꯪꯁꯨ ꯂꯩꯃꯤꯟꯅꯕ ꯀꯥꯟꯗ ꯈꯪꯒꯅꯤ ꯅꯪꯁꯨ ꯌꯦꯡꯉꯣ
ꯑꯣ ꯍꯥꯏꯕꯤꯌꯨꯅꯣ ꯎꯝ ꯇꯣ ꯄꯦꯛ ꯇꯧꯔꯣ ꯉꯍꯥꯛ ꯂꯩꯔ ꯆꯠꯂꯥꯅꯤꯅꯥ ꯍꯥꯏꯕꯤꯈ꯭ꯔꯣ ꯃꯁꯥꯟꯅ ꯄꯦꯛ ꯇꯧꯔꯣ
ꯔꯨꯝ ꯗꯩꯁꯨ ꯔꯨꯝ ꯗꯩꯁꯨ ꯃꯄꯥꯟ ꯀꯔꯤꯁꯨ ꯀꯔꯤꯁꯨ ꯊꯣꯛꯇꯕꯅꯤ ꯑꯗꯨꯅ ꯔꯨꯝ ꯒꯤ ꯃꯅꯝ ꯁꯤꯁꯨ ꯀꯩ ꯃꯅꯝ ꯂꯥ ꯒꯌ꯭ꯥꯟ ꯇꯥꯗꯅꯥ ꯂꯩꯕꯅꯤꯗ
ꯃꯥꯒꯤ ꯃꯅꯝ ꯑꯣꯏꯔꯝꯒꯅꯤ ꯑꯗꯨꯗꯤ
ꯑꯗꯨꯅ ꯔꯨꯝꯝꯗ ꯔꯨꯝ ꯔꯨꯨꯝꯗꯩ ꯊꯣꯛꯣꯛ ꯇꯧꯔꯦ ꯀꯃꯅ ꯅꯃꯔꯣ ꯅꯣꯏꯅꯤ ꯂꯩꯕꯁꯤ ꯀꯩ ꯃꯅꯝꯂꯥ ꯒꯌ꯭ꯥꯟ ꯇꯥꯗꯦ ꯍꯦꯛ ꯍꯦꯛ ꯍꯥꯌꯕꯅꯤ
ꯋ꯭ꯁ ꯎꯞ ꯗꯤ ꯇꯧꯕꯔꯣ ꯃꯗꯤ
ꯇꯧꯗꯦ ꯇꯧꯋꯦꯗ ꯑꯗꯨꯕꯨ ꯔꯨꯝꯗꯒꯤ ꯊꯣꯛꯇꯕꯤ ꯈꯜꯂꯨ ꯈꯪꯅꯁꯨ ꯈꯪꯉꯤꯅꯦꯕꯨ ꯔꯨꯝꯗꯒꯤ ꯀꯔꯤꯝꯠ ꯊꯣꯛꯇꯔꯛ ꯂꯩꯕꯗꯣ
ꯐꯤꯔ ꯃꯥꯁꯨ ꯍꯥꯞꯄꯗ ꯑꯗꯨꯝ ꯍꯥꯞꯄ꯭ꯔꯣ
ꯍꯣꯏ
ꯑꯗꯨꯗꯤ ꯎꯄꯥꯏ ꯂꯩꯇꯦ ꯕꯥꯏ ꯅꯠꯇꯔꯗꯤ ꯑꯦꯠꯂꯤꯁꯇ꯭ ꯃꯄꯥꯟ ꯊꯣꯛꯀꯦ ꯍꯥꯌꯔꯁꯨ ꯐꯤꯔꯣꯟꯗꯣ ꯑꯗꯨꯝ ꯆꯦꯟꯖ ꯇꯧꯔ ꯂꯩꯔꯗꯤ ꯊꯣꯛꯇꯕꯅꯦꯕ ꯍꯥꯄ ꯑꯗꯨꯅ ꯑꯗꯨꯝ ꯍꯥꯄꯄꯥ ꯂꯩꯔꯗꯤ ꯃꯅꯝꯗꯨ ꯊꯣꯀꯞꯅꯦ
ꯃꯤꯅ ꯍꯥꯏꯕꯁꯨ ꯄꯥꯛ ꯇꯧꯅꯤꯡꯗꯕ ꯏꯒꯣ ꯑꯃꯥ ꯂꯩꯕꯗꯨ
ꯑꯗꯨꯝ ꯂꯣ ꯀꯂ꯭ꯥꯁ ꯅꯦꯅ ꯈꯟꯕꯤꯕꯅꯦ
ꯑꯗꯨꯅꯦ ꯑꯗꯨ ꯑꯗꯨꯃꯥꯏꯅ ꯈꯟꯕꯤꯔꯛꯅꯤ ꯑꯗꯨꯅ ꯑꯩꯈꯣꯏ ꯔꯨꯝꯝꯗ ꯃꯤꯅ ꯉꯥꯏ ꯅꯨꯡꯉꯥꯏꯔ ꯅꯨꯡꯉꯥꯏ ꯅꯨꯡꯉꯥꯏꯔꯗꯤ ꯐꯥꯔꯤꯅꯦ ꯅꯠꯇꯕꯤꯗ ꯑꯃꯨꯛ ꯑꯩꯈꯣꯏ ꯁꯤꯒꯨꯝꯅ ꯐꯦꯁꯤꯂꯤꯇꯤꯒꯨꯝꯅ ꯐꯖꯅ ꯌꯥꯗꯕ ꯑꯣꯏꯔꯗꯤ
ꯑꯈꯣꯏꯒꯤꯁꯨ ꯐꯣꯇꯣꯗꯤ ꯈꯔ ꯈꯔꯗꯤ ꯎꯗꯤ ꯎꯒꯨꯝꯗꯣꯏ ꯈꯔ ꯐꯖꯗꯤ ꯐꯖꯕꯒꯨꯝꯗꯤ ꯑꯗꯨ ꯀꯥꯎꯈꯔꯦ ꯀꯃꯥꯏ ꯇꯧ ꯐꯖꯗꯤ ꯎꯗꯦꯕ ꯀꯂꯤꯌꯥꯔꯂꯤ ꯎꯗꯕ ꯑꯩ ꯑꯗꯨ ꯃꯒꯤ ꯐꯣꯟꯗꯒꯤ ꯎꯕꯅꯦ ꯑꯩꯁꯨ ꯀꯣ
ꯑꯁꯤꯁ ꯌꯥꯦꯏꯕꯅꯤꯗꯥ
ꯍꯥ
ꯑꯁꯤꯒꯤ ꯐ꯭ꯂꯦꯠꯇꯣ ꯐꯖꯕꯅꯤꯗ
ꯑꯆꯥ ꯑꯥ
ꯍꯧꯖꯤꯛ ꯑꯩꯈꯣꯏꯅ ꯂꯩꯕꯗꯣ
ꯍꯣꯏꯗ ꯐꯖ ꯐꯖꯩꯗ ꯑꯗꯨ ꯄꯤꯛꯑꯦ ꯋꯥꯅꯤ ꯌꯥꯝ ꯀꯟꯖꯨꯁꯦ ꯇꯣ ꯐꯝꯗꯨ ꯃꯤꯌꯥꯝ ꯂꯩꯃꯤꯟꯅꯔꯗꯤ ꯈꯂꯦꯟ ꯀꯩꯝ ꯁꯗ ꯈꯜꯂꯦꯟꯗ
ꯑꯦꯁꯤꯗꯨꯅ ꯄꯨꯔꯥꯅꯥꯒꯤꯗꯨꯅ ꯍꯥꯞꯄꯒꯤꯅꯦꯅꯦ ꯅꯠꯇ꯭ꯔꯗꯤ ꯍꯧꯖꯤꯛꯀꯥꯟ ꯃꯣꯗꯔꯟꯒꯤꯗꯣ ꯍꯥꯞꯄꯗꯤ ꯄ꯭ꯔꯣꯕ꯭ꯂꯦꯝ ꯀꯩꯁꯨ ꯂꯩꯔꯣꯏꯕ
ꯍꯣꯏ ꯅꯣꯏ ꯑꯦꯁꯤꯁꯤꯗꯤ ꯄꯨꯔꯥ ꯀꯨꯂꯔ ꯃꯥꯜꯂꯦ ꯅꯣꯏ
ꯍ ꯄꯨꯔꯥꯥꯟꯒꯗꯅꯦꯦꯟꯟ ꯌꯦꯅꯦꯅꯤ
ꯀꯨꯂꯔ ꯃꯉꯅ ꯇꯕ ꯅꯣꯏꯗꯨ ꯑꯗꯨꯗꯤ ꯑꯦꯁꯤꯅ ꯇꯧꯕ ꯃꯅꯗꯕ ꯅꯪꯗꯨ ꯑꯗꯨꯗꯤ
ꯗ ꯀꯗꯤ ꯃꯒ ꯑꯩ ꯑꯩꯒꯤ ꯔꯨꯝꯒꯤꯗꯨꯅ ꯄ꯭ꯔꯣꯕ꯭ꯂꯦꯝ ꯊꯣꯛꯔꯛꯂꯦ ꯅꯍꯥ ꯂꯩꯔ
ꯑꯗꯨꯅꯤꯅꯤ ꯅꯪ ꯌꯦꯔꯨꯝꯗꯨꯗꯤ ꯀꯨꯜꯂꯔꯅꯤꯗ ꯁꯤꯅꯁꯨ ꯀꯨꯂꯔ ꯆꯞ ꯃꯥꯟ ꯂꯩ